ꯑꯣ
ꯇꯥꯏꯌꯦ
ꯀꯩꯗ꯭ꯌꯣꯏꯅꯣ ꯍꯧꯖꯤꯛꯇꯤ
ꯑꯗꯨꯏꯗꯤ ꯇꯨꯡꯂꯒ ꯀꯥꯞꯄꯒ ꯂꯩꯌꯦ
ꯅꯨꯡꯉꯥꯏꯅꯦ
ꯀꯞꯇꯕ ꯀꯨꯏꯔꯦ ꯍꯥꯏꯅ ꯈꯔ ꯀꯞꯀꯦꯗꯧ ꯀꯞꯄ ꯌꯥꯥꯗꯕꯅꯦ
ꯎꯝ ꯎꯝ ꯍꯣꯏ ꯍꯣꯏ ꯍꯣꯏ ꯆꯨꯝꯃꯦ ꯆꯨꯝꯃꯦ ꯇꯧꯒꯗꯕꯅꯤ ꯉꯁꯤꯗꯤ ꯑꯗꯨꯝ ꯌꯨꯝ ꯂꯩꯅꯦ ꯑꯩ ꯍꯣꯏ ꯆꯥꯔꯦ
ꯑꯣ
ꯉꯁꯤꯗꯤ ꯑꯗꯨꯝ ꯌꯨꯝ ꯂꯩꯒꯦꯔꯣ
ꯉꯁꯤꯔꯣ
ꯑꯥ
ꯉꯁꯤ ꯊꯋꯥꯏ ꯌꯥꯝꯃꯦꯅꯦ
ꯑꯣ ꯀꯩꯀꯩ ꯊꯕꯛꯅꯣ
ꯑꯩꯁꯦ ꯐꯤ ꯁꯨꯕ ꯆꯠꯂꯅꯤꯀꯣ
ꯎꯝ
ꯑꯗꯨꯒ ꯑꯩꯈꯣꯏꯒꯤ ꯏꯁꯤꯡ ꯂꯥꯛꯇꯕꯒꯤ ꯏꯁꯤꯡ ꯌꯦꯡꯕꯁꯨ ꯆꯠꯀꯅꯤꯀꯣ
ꯎꯝ
ꯑꯗꯨꯒ ꯑꯃꯨꯛꯀ ꯉꯁꯥꯏ ꯑꯌꯨꯛꯁꯨ ꯉꯔꯥꯡ ꯍꯧꯒꯠꯄ ꯉꯝꯗꯕꯒꯤ ꯂꯥꯏꯔꯤꯛ ꯄꯥꯕ ꯆꯠꯇꯦ ꯑꯗꯨ ꯎꯔꯦꯟ ꯁꯨ ꯑꯃꯨꯛ ꯂꯥꯏꯔꯤꯛ ꯄꯥꯕ ꯆꯠꯀꯅꯤꯀꯣ
ꯋꯥꯎ
ꯂꯥꯏꯕꯔꯤꯗ
ꯎꯝ ꯎꯝ
ꯑꯗꯨ ꯑꯗꯨꯒ ꯑꯃꯨꯛ ꯇꯨꯝ ꯑꯃꯨꯛꯀ ꯇꯨꯝꯗꯣꯏꯅꯤ ꯋꯥꯈꯟꯗꯣ ꯐ꯭ꯔꯦꯁ ꯑꯣꯏꯗꯕ
ꯎꯝ
ꯃꯥꯏ ꯈꯥꯟꯅꯗꯦꯅꯦ
ꯑ ꯑꯣ ꯐꯥꯏ ꯐꯥꯏ ꯇꯒꯗꯕꯅꯦ
ꯉꯔꯥꯡ ꯉꯔꯥꯡꯗꯨ ꯈꯔ ꯉꯟꯅ ꯇꯨꯝꯕꯗꯨꯗꯤ ꯍꯧꯖꯤꯛ ꯌꯥꯝ ꯌꯥꯝ ꯐ꯭ꯔꯦꯁꯇ ꯂꯩꯒꯗꯧꯕ
ꯎꯝ ꯎꯝ ꯃꯆꯥꯥꯕꯅ ꯂꯣꯏꯔꯦ ꯍꯦ ꯀꯔꯤ ꯃꯇꯊꯥꯅꯣ
ꯑꯗꯨ ꯊꯕꯛ ꯃꯌꯥꯝꯁꯤꯒ ꯑꯃ ꯂꯩꯔ ꯂꯩꯔꯤ ꯀꯌꯥꯃꯨꯛ ꯄꯥꯒꯗꯧꯕꯁꯤꯁꯨ ꯆꯥꯡꯒꯗꯧ ꯃꯥꯟꯗꯦꯅꯦ
ꯆꯪꯒꯅꯤ ꯆꯪꯒꯅꯤ
ꯑꯩꯈꯣꯏꯗꯤ ꯍꯧꯖꯤꯛꯀꯥꯟꯅ ꯂꯥꯏꯔꯤꯛ ꯇꯧꯕ ꯍꯧꯔꯤꯌꯦ ꯅꯣꯏꯒꯨꯝꯅ ꯃꯥꯏ ꯄꯥꯛꯄ ꯑꯣꯏꯗ꯭ꯔꯤ ꯑꯗꯣ ꯑꯁ ꯇꯂꯦꯗ
ꯑꯁ ꯀꯔꯤ ꯃꯥꯏ ꯄꯥꯛꯄꯅꯣ ꯌꯥꯔꯦ ꯅꯪꯁꯨ
ꯑꯃꯨꯛ ꯀꯄ ꯍꯔꯅꯤ ꯌꯥꯏ
ꯀꯥꯔꯤ ꯃꯥꯏ ꯄꯥꯛꯔꯣ ꯑꯁ ꯅꯣꯏꯁꯨ ꯇꯧ ꯄꯥꯛꯀꯅꯤꯍꯦ ꯑꯁ ꯑꯩꯁꯨ ꯃꯊꯥ ꯁꯥꯥꯔꯒ ꯂꯩꯔꯦꯅꯦ
ꯎꯝ
ꯑꯁ ꯈꯪꯗꯦ ꯇꯜꯂꯦ ꯊꯂꯤꯌꯥꯒ ꯆ ꯇꯜꯂꯦ ꯄꯨꯟꯁꯤꯒꯤ ꯈꯜꯂꯒ
ꯍꯣꯏ ꯑꯩ ꯅꯍꯥꯟ ꯀꯣꯆꯤꯡ ꯌꯧꯔꯒ ꯑꯃꯨꯛ ꯂꯥꯏꯕꯔꯤ ꯆꯜꯂꯅꯦꯕꯀꯣ ꯫
ꯎꯝ
ꯑꯗꯨꯒ ꯑꯩꯒꯤ ꯑꯩꯈꯣꯏ ꯐꯥꯝꯅꯕ ꯈꯣꯏꯗꯣ ꯐꯦꯟꯒꯨꯝꯕ ꯫ ꯑꯦ ꯁꯤꯒꯨꯝꯕ ꯌꯥꯝ ꯄꯥꯝꯕꯒꯤ ꯌꯥꯝ ꯇꯣꯏ - ꯇꯣꯏꯅ
ꯐꯦꯟ ꯌꯥꯝ ꯊꯥꯏꯑ ꯊꯥꯔꯒ ꯑꯃꯨꯛꯀ ꯇꯨꯝꯕꯒꯤ ꯁꯥꯏꯅꯥꯁꯤꯗꯣ ꯈꯔ ꯀꯩꯅꯣ ꯄ꯭ꯔꯣꯕ꯭ꯂꯦꯝ ꯂꯥꯛꯈ꯭ꯔꯦꯕ ꯑꯩꯉꯣꯟꯗ ꯫
ꯎꯝ ꯎꯝ
ꯑꯗꯨꯒꯤ ꯑꯩ ꯈꯔꯗꯤ ꯂꯥꯏꯕ꯭ꯔꯦꯔꯤꯗꯁꯨ ꯈꯔ ꯑꯃꯨꯛ ꯇꯧ ꯇꯧꯔꯨ ꯑꯗꯨꯒ ꯇ꯭ꯔꯦꯟꯃꯦꯟꯒꯨꯝꯕ ꯈꯔ ꯆꯂꯨꯔꯦ ꯑꯗꯨꯒ ꯑꯃꯨꯛ ꯉꯔꯥꯡꯅ ꯑꯃꯨꯛ ꯑꯦꯗꯃꯤꯁꯟ ꯇꯧꯔꯥ ꯂꯩꯕꯅꯦ ꯉꯁꯤꯅ ꯐꯥꯔꯁ ꯗꯦ ꯑꯣꯏꯗꯧꯅꯤꯕ ꯫
ꯎꯝ ꯎꯝ ꯑꯩꯁꯨ ꯁꯥꯏꯅꯥꯁꯇꯤ ꯂꯩꯌꯦꯗ
ꯁꯥꯏꯅꯥꯖꯀꯤꯁꯨ ꯇꯥꯂꯦꯟꯅꯦꯀꯣ ꯫
ꯍꯣꯏ ꯇꯜꯂꯦ
ꯑꯩꯒꯤꯗꯤ ꯁꯥꯏꯅꯥꯁ ꯁꯥꯏꯅꯥꯁ ꯈꯛꯇ ꯁꯨꯅꯗ꯭ꯔꯦ ꯑꯗꯨꯒ ꯑꯩꯈꯣꯏꯒꯤ ꯅꯥꯇꯣꯟꯒꯤ ꯃꯅꯨꯡꯗ ꯀꯩꯅꯣꯀꯣ ꯫
ꯎꯝ
ꯅꯁꯜ ꯅꯁꯜ ꯄꯣꯂꯤꯞꯁ ꯍꯥꯏꯅ ꯈꯪꯅꯕꯅꯤ ꯀꯣ ꯫
ꯅꯁꯜ ꯄꯣꯂꯤꯞ ꯎꯝ ꯎꯝ
ꯍꯣꯏ ꯑꯗꯨ ꯈꯔ ꯊꯣꯛꯈ꯭ꯔꯦꯕ ꯫
ꯎꯝ ꯎꯝ ꯑꯣ
ꯑꯗꯨꯒꯤ ꯑꯗꯨꯒꯤ ꯍꯤꯗꯥꯛꯀꯨꯝꯕꯗꯤ ꯍꯥꯞꯄꯦ ꯑꯗꯨ ꯑꯗꯨꯗꯤ ꯃꯥꯡꯅꯤ ꯃꯥꯡꯒꯗꯧ ꯃꯥꯟꯗꯦ ꯫ ꯅꯦ ꯑꯣꯄꯔꯦꯁꯟ ꯇꯧꯗ꯭ꯔꯗꯤ ꯌꯥꯔꯣꯏ ꯍꯥꯏꯅ ꯫
ꯍꯣꯏ ꯃꯣꯏ ꯎꯝ ꯍꯣꯏ ꯃꯥꯏꯅꯔ ꯑꯣꯇꯤꯗꯤ ꯇꯧꯔꯅꯤ ꯍꯤꯗꯥꯛꯅ ꯆꯥꯔꯗꯤ ꯐꯔꯦ ꯑꯗꯨ ꯅꯠꯇ꯭ꯔꯗꯤꯀꯣ ꯃꯣꯏ ꯃꯥꯏꯅꯥꯔ ꯑꯣꯇꯤ ꯀꯩꯅꯣꯃ ꯑꯩꯈꯣꯏꯒꯤ ꯅꯥꯇꯣꯟꯗꯣ
ꯍꯣꯏ ꯍꯣꯏ
ꯑꯗꯨꯅ ꯀꯩꯅꯣ ꯃꯣꯏ ꯄ꯭ꯔꯣꯁꯤꯗꯤꯌꯣꯔ ꯂꯩꯕꯅꯦ ꯑꯩꯁꯨ ꯁꯥꯏꯅꯁ ꯂꯩꯌꯦ ꯑꯩꯗꯤ ꯁꯥꯏꯅꯁ ꯂꯩꯔꯒ ꯑꯩꯁꯨ ꯁꯥꯏꯅꯁ ꯋꯥꯡꯉꯦꯕ
ꯍꯣꯏ ꯍꯣꯏ
ꯋꯦꯡꯉꯒꯑꯗꯨꯝ ꯀꯩ ꯀꯩ ꯍꯥꯏꯁꯦ ꯑꯥ ꯑꯩꯒꯤ ꯃꯤꯠ ꯕ꯭ꯂꯔ ꯆꯠꯄꯅꯦ ꯑꯩꯗꯤ ꯏꯟꯐꯦꯛꯁꯟ ꯀꯟꯕꯒꯤ
ꯎꯝ ꯑꯩꯈꯣꯏꯁꯨ ꯎꯝ ꯀꯟꯕꯒꯤꯀꯣ ꯁꯤ ꯀꯣꯛꯇꯣ ꯄꯨꯔꯥ ꯐ꯭ꯔꯦꯁ ꯑꯣꯏꯗ꯭ꯔꯦꯕ
ꯍꯣꯏ ꯍꯣꯏ
ꯑꯗꯨꯒꯤ ꯁꯨꯃꯥꯏꯅ ꯂꯥꯏꯔꯤꯛ ꯄꯥꯕꯁꯤꯁꯨ ꯌꯥꯝꯅ ꯄꯩꯁꯥ ꯌꯥꯝ ꯋꯥꯕꯒꯨꯝ ꯇꯧꯕꯩ ꯑꯩ ꯑꯃꯔꯛꯗꯤ ꯇꯣꯗꯤ ꯇꯧꯔꯨꯒꯅꯤꯕ
ꯑꯥ ꯑꯥ
ꯑꯗꯨ ꯇ꯭ꯔꯤꯠꯃꯦꯟꯗꯤ ꯆꯠꯂꯦ ꯑꯗꯨ ꯈꯔ ꯐꯗꯤ ꯐꯔꯦ ꯑꯗꯨ ꯐꯖꯅ ꯀꯝꯄ꯭ꯂꯤꯠꯂꯤ ꯅꯠꯇꯦꯕꯀꯣ
ꯎꯝ ꯎꯝ
ꯁꯥꯏꯅꯁꯁꯤꯁꯨ ꯀꯃꯥꯏꯅ ꯇꯧꯁꯤꯔꯣ ꯈꯪꯗ꯭ꯔꯤꯅꯦ
ꯑꯩꯁꯨꯀꯣ ꯑꯗꯨꯝ ꯇꯧꯋꯦ ꯀꯝꯄ꯭ꯂꯤꯠꯇꯤ ꯅꯠꯇꯦꯗ ꯑꯗꯣ ꯑꯩꯗꯤ ꯏꯟꯐꯦꯛꯁꯟꯁꯨ ꯀꯟꯕ ꯁꯥꯏꯅꯁꯁꯨ ꯀꯟꯕꯗꯨꯒꯤ ꯀꯔꯤ ꯍꯥꯏꯁꯤꯔ ꯑꯥ ꯑꯝ ꯑꯗꯨꯝ ꯃꯤꯋꯤꯟꯇꯔ ꯑꯣꯏꯔ ꯁꯨ ꯁꯝꯃꯔ ꯑꯣꯏꯔꯁꯨ ꯋꯤꯛꯁ ꯂꯩꯇ꯭ꯔꯗꯤ ꯑꯩꯗꯤ ꯉꯝꯗꯦ ꯇꯨꯝꯕ ꯀꯥꯟꯗ ꯀꯣ ꯑꯣ ꯑꯥ ꯍꯧꯖꯤꯛꯁꯨ ꯅꯥꯇꯣꯟ ꯐꯨꯟꯕꯅꯦ ꯈꯪꯕ꯭ꯔꯥ ꯑꯩ
ꯑꯗꯨ ꯍꯣꯏ ꯑꯩꯁꯨ ꯅꯍꯥꯟꯅꯤꯀꯣ
ꯎꯝ
ꯁꯩꯅꯥꯁ ꯀꯟꯃꯟꯗꯅ ꯋꯥ ꯉꯥꯡꯕꯗꯁꯨ ꯑꯁ ꯃꯤꯅ ꯅꯣꯛꯄ ꯍꯧꯔꯣꯏꯅꯦ ꯅꯪꯗꯣ ꯌꯥꯝ ꯀꯜꯂꯦ ꯅꯪꯒꯤ ꯁꯥꯏꯅꯁꯗꯣ ꯀꯟꯈ꯭ꯔꯦ ꯀꯟꯈ꯭ꯔꯦꯅꯦꯀꯣ
ꯑꯥ
ꯑꯗꯣ ꯁꯅꯥꯖ ꯂꯩꯕ ꯃꯤꯒꯤ ꯃꯈꯣꯟꯁꯨ ꯈꯔ ꯁꯨ ꯇꯣꯉꯥꯟꯁꯨ ꯇꯣꯉꯥꯟꯜꯂꯦꯅ ꯆꯠꯅ ꯈꯔ ꯀꯟꯕ ꯃꯤꯗꯤ ꯑꯩꯈꯣꯏ ꯗꯥꯏꯔꯦꯛ ꯐꯪꯕ ꯉꯝꯃꯦꯕꯀꯣ
ꯍꯣꯏ ꯍꯣꯏ ꯃꯣꯏ ꯅꯥꯇꯣꯟ ꯑꯗꯒꯤ ꯃꯋꯥ ꯉꯥꯡꯕꯗꯣ ꯑꯗꯨꯗꯒꯤ ꯈꯪꯕꯅꯤ ꯍꯥꯏ
ꯍꯣꯏ
ꯇꯧꯋꯦ ꯑꯩꯁꯨ ꯇꯧꯔꯒ ꯑꯗꯨꯝ ꯑꯗꯨꯝ ꯍꯤꯗꯥꯛ ꯑꯃ ꯊꯝꯃꯦ ꯑꯩꯗꯤ ꯏꯟꯐꯦꯛꯁꯟꯁꯨ ꯇꯧꯋꯦ ꯑꯗꯨꯒꯤ ꯏꯟꯐꯦꯛꯁꯟ ꯀꯟꯃꯟꯕꯒꯤ ꯑꯩ ꯃꯤꯠ ꯕꯂꯔ ꯆꯠꯄꯅꯦ ꯑꯩꯒꯤ ꯃꯤꯠꯇꯨꯀꯣ ꯆꯠꯄꯅꯦ ꯑꯩꯗꯤ ꯁꯦꯝꯕ ꯇꯥꯔꯒ ꯑꯩꯗꯤ ꯍꯤꯗꯥꯛ ꯁꯨ ꯀꯥꯞꯄꯦ ꯑꯗꯨꯒ ꯑꯩꯁꯨ ꯅꯦꯁꯅꯦꯜ ꯄꯣꯂꯤꯞꯁ ꯍꯥꯏꯕꯗꯣ
ꯎꯝ
ꯂꯩ ꯑꯃꯔꯣꯝ ꯑꯃꯔꯣꯝꯗꯤ ꯂꯩꯇꯦ ꯌꯦꯠꯂꯣꯝ ꯂꯩꯕ ꯑꯣꯏꯔꯣꯝ ꯌꯦꯠꯔꯣꯝ ꯂꯩꯕ ꯑꯣꯏꯔꯣꯝꯗꯤ ꯂꯩꯇꯦ
ꯑꯥ ꯆꯞ ꯃꯥꯟꯅꯔꯦ ꯑꯩꯒꯤꯁꯨ ꯌꯦꯠ ꯔꯨꯝꯗ ꯂꯩꯕ
ꯑꯣ ꯍꯣ ꯑꯗꯨ ꯂꯩꯔꯒ ꯑꯗꯨ ꯑꯗꯨꯗ ꯀ ꯑꯩꯒꯤꯀꯣ ꯋꯤꯟꯇꯔ ꯑꯣꯏꯔꯁꯨ ꯁꯝꯃꯔ ꯑꯣꯏꯔꯁꯨ ꯎꯝ ꯌꯨꯝꯒꯨꯝꯕ ꯁꯦꯡꯕ ꯋꯥꯏꯒꯨꯝꯕ ꯁꯤꯠꯄ ꯑꯗꯨꯒꯨꯝꯕꯗꯣ ꯋꯥꯏ ꯁꯤꯁꯤꯡꯕꯒꯨꯝꯕꯗꯣ ꯎꯝ ꯎꯐꯨꯟꯗꯣ ꯀꯥꯔꯗꯤꯀꯣ ꯑꯩꯒꯤ ꯅꯥꯠꯇꯣꯟꯜꯁꯦ ꯅꯥꯕ ꯍꯧꯔꯅꯤ ꯁꯦꯠ ꯂꯥꯎꯅ ꯅꯥꯒꯅꯤꯀꯣ ꯑꯗꯨꯒ ꯑꯩꯈꯣꯏꯒꯤ ꯃꯅꯤꯡꯒꯤ ꯕꯦꯛ ꯁꯥꯏꯠꯇꯣ ꯑꯗꯨꯗ ꯀꯨ ꯅꯨꯡꯁꯥ ꯌꯥꯏꯍꯜꯂꯒ ꯅꯥꯕꯗꯣ ꯑꯃꯨꯛꯀ ꯅꯥꯇꯣꯟꯒꯤ ꯀꯨꯝꯒꯅꯤ ꯑꯃꯨꯛꯀ ꯅꯨꯡꯁꯥ ꯃꯣꯠꯄꯁꯤꯡꯗꯣ ꯀꯥꯏ ꯍꯥꯏꯔꯗꯤ ꯅꯥꯔꯛꯑꯅꯤ ꯑꯗꯨꯒ ꯑꯩꯒꯤ ꯕꯦꯛꯁꯥꯏꯠ ꯂꯩꯅ ꯑꯩꯈꯣꯏ ꯕꯦꯛꯁꯥꯏꯠ ꯑꯗꯨꯗꯣ ꯅꯨꯡꯁꯥ ꯌꯥꯏꯔꯗꯤ ꯅꯥꯕꯗꯣ ꯐꯔꯅꯤ ꯑꯗꯨꯒ ꯑꯗꯨ ꯅꯨꯡꯁꯥ ꯌꯥꯕ ꯑꯗꯨꯒ ꯑꯩꯒꯤ ꯀꯣꯛꯇꯨꯀꯣ ꯅꯨꯡꯁꯥ ꯌꯥꯏꯕ ꯑꯗꯨꯗꯤ ꯐꯔꯅꯤ ꯑꯗꯨꯒꯤ ꯋꯥꯏ ꯁꯤꯠꯄꯗꯣ ꯟꯇꯥꯔꯒꯗꯤ ꯑꯩ ꯄꯥꯛ ꯄꯥꯛ ꯁꯤꯞꯠꯇꯦ ꯎꯐꯨꯟꯒꯨꯝꯕ ꯆꯪꯉꯅꯤꯀꯣ ꯅꯥꯇꯣꯟꯗꯣ ꯌꯥꯝ ꯅꯥꯏꯕ
ꯍꯣꯏ ꯗꯥꯏꯔꯦꯛ ꯑꯗꯨ ꯏꯁꯟ ꯄꯥꯟꯕꯅꯤ ꯍꯥꯏ ꯃꯣꯏꯗꯣ
ꯍ ꯑꯗꯨꯒꯤ ꯀꯔꯤ ꯍꯥꯏꯁꯦ ꯎꯝ ꯑꯩ ꯐꯦꯟ ꯑꯣꯐ ꯇꯧꯈꯤꯒꯦ ꯑꯗꯨꯒꯤ ꯎ ꯅꯨꯡꯉꯥꯏꯇꯕ ꯃꯣꯏꯟ ꯇꯥꯏꯔꯒꯨꯝꯕꯗꯗꯤꯀꯣ ꯋꯤꯟꯇꯔꯗ ꯍꯦꯟꯅ ꯋꯥꯏ ꯋꯤꯟꯇꯔꯗ ꯋꯥꯏ ꯑꯩꯗꯤ
ꯍꯣꯏꯅꯦ ꯋꯥꯁꯨ ꯑꯁꯤꯒꯤ ꯑꯩꯒꯤꯗꯤ ꯅꯍꯥꯟ ꯐꯥꯔꯁꯇꯗꯤ ꯑꯃꯈꯛꯇ ꯇꯧꯔꯝꯃꯦ ꯑꯗꯨꯒ ꯂꯥꯏꯕ꯭ꯔꯦꯔꯤꯗ ꯌꯥꯝ ꯇꯣꯏꯅ ꯇꯣꯏꯅ ꯇꯣꯏꯅ ꯑꯗꯨꯝ ꯐꯝꯂꯨꯕꯗꯒꯤ ꯑꯅꯤꯃꯗ ꯇꯧꯕ ꯍꯧꯔꯦꯕꯀꯣ
ꯎꯝ
ꯑꯗ
ꯎꯥ
ꯑꯣ ꯇꯨꯝꯕ ꯀꯥꯟꯗ ꯁꯤꯒꯤ ꯑꯩꯈꯣꯏꯒꯤ ꯎ ꯅꯥꯇꯣꯟꯗ ꯁꯣꯛ ꯍꯣꯟꯗꯕꯤꯗ ꯁꯤ ꯑꯩꯈꯣꯏꯒꯤ ꯃꯆꯤꯟꯗ ꯑꯣꯏꯅ ꯁꯣꯛ ꯍꯣꯟꯕꯤꯀꯣ ꯑꯩꯈꯣꯏꯒꯤ ꯆꯤꯟ ꯀꯥꯡꯪꯕꯗꯣ ꯈꯪꯕ꯭ꯔꯥ ꯎꯝ ꯑꯗꯨꯝ ꯆꯤꯟꯗꯨ ꯑꯗꯨꯝ ꯇꯨꯝꯕ ꯀꯥꯟꯗ ꯑꯗꯨꯝ ꯏꯁꯤꯡ ꯀꯪꯉꯒ ꯑꯗꯨꯝ ꯑꯁ ꯌꯥꯝ ꯋꯥꯅ ꯂꯩꯔꯝꯃꯦ ꯍꯥꯏ ꯃꯔꯝ ꯃꯔꯗꯤ
ꯎꯝ ꯑꯩꯒꯤ ꯑꯗꯨꯃꯥꯏꯅ ꯑꯩꯗꯤ ꯚꯤꯛꯁ ꯊꯝꯃꯦ ꯚꯤꯛꯁ ꯇꯩꯌꯦꯀꯣ ꯚꯛꯁ ꯇꯩꯔꯒ ꯑꯗꯨꯝ ꯇꯨꯝ ꯇꯨꯝꯕꯅꯦ ꯑꯗꯨꯒ ꯍꯥꯟꯅꯗꯤ ꯑꯩ ꯑꯉꯥꯡ ꯑꯣꯏꯔꯤꯉꯩ ꯀꯥꯟꯗ ꯇꯥꯏꯌꯦꯕ ꯇꯣꯏꯂꯦꯠ ꯋꯥꯁꯔꯨꯝꯗ ꯇꯥꯏꯜꯁꯀꯤ ꯇꯣꯏꯂꯦꯠꯇ ꯇꯥꯕ ꯑꯩꯒꯤ ꯀꯣꯛ ꯌꯩꯈ꯭ꯔꯕ
ꯑꯣ
ꯑꯗꯨꯗꯒꯤ ꯑꯩꯒꯤ ꯅꯥꯇꯣꯟꯁꯦ ꯈꯔ ꯁꯣꯛꯄ ꯃꯥꯜꯂꯦ ꯑꯗꯨꯗꯒꯤ ꯇꯧꯔꯛꯄꯅꯦ ꯑꯩꯗꯤ
ꯑꯣ ꯑꯩꯗꯤꯁꯨ ꯆꯞ ꯃꯥꯟꯅꯩꯌꯦ
ꯑꯣ
ꯑꯩꯒꯤ ꯑꯩꯒꯤꯗꯤ ꯎ ꯑꯁꯤ ꯑ ꯁꯣꯛꯇꯕ ꯍꯥꯏꯕ ꯅꯠꯇꯦ ꯃꯁꯤꯁꯤꯒꯤ ꯍꯥꯎꯧꯕꯗꯗꯤ ꯑꯁꯤ ꯅꯥꯇꯣꯟ ꯅꯥꯇꯨꯟ ꯑꯅꯤꯒꯤ ꯀꯔꯛꯇ ꯀꯩꯅꯣꯝꯃ ꯑꯩꯈꯣꯏꯒꯤ ꯑꯃ ꯂꯩꯌꯦꯗꯅ
ꯎꯝ
ꯑꯗꯨꯗ ꯄꯤꯝꯄꯜꯁꯀꯨꯝꯕ ꯑꯃ ꯊꯣꯛꯑꯦꯕꯀꯣ
ꯑꯣ ꯑꯣ ꯑꯣ
ꯃꯔꯨꯝ ꯃꯔꯨꯝ ꯃꯔꯨꯝ ꯃꯔꯨꯝ ꯃꯔꯨꯝ ꯊꯣꯛꯂꯒ ꯑꯗꯨꯒ ꯑꯗꯨꯒꯨꯝꯕ ꯀꯩꯅꯣꯝꯃ ꯊꯣꯛꯑꯦꯕ
ꯎꯝ
ꯑꯗꯨ ꯊꯣꯛꯄꯗꯒꯤ ꯑꯗꯨꯝ ꯑꯩꯗꯤ ꯑꯗꯨꯝ ꯐꯒꯗ꯭ꯔꯥ ꯍꯤꯗꯥꯛꯀꯨꯝꯕ ꯇꯥꯛꯑꯑꯗꯤ ꯑꯃꯨꯛ ꯍꯦꯟꯖꯤꯟꯅꯔꯗꯤ ꯅꯨꯡꯉꯥꯏꯇꯦ ꯍꯥꯏꯅ ꯑꯗꯨꯝ ꯃꯣꯏ ꯈꯔ ꯅꯥꯕꯗꯣ ꯑꯗꯨꯝ ꯅꯥꯔꯒ ꯐꯖꯔꯅꯤ ꯍꯥꯏꯅ ꯀꯩꯁꯨ ꯍꯤꯗꯥꯛ ꯑꯃ ꯇꯥꯏꯕꯤꯗꯕ ꯑꯗꯨꯗꯒꯤ ꯃꯣꯏꯗ ꯑꯗꯨꯝ ꯃꯅꯨꯡ ꯈꯔ ꯈꯔ ꯆꯪꯕ ꯃꯥꯜꯂꯦ
ꯎꯝ ꯎꯝ
ꯑꯗꯨꯗꯒꯤ ꯑꯗꯨꯝ ꯍꯧꯔꯛꯄꯅꯦꯕ ꯑꯩꯒꯤꯁꯨ ꯑꯗꯨꯗꯒꯤ ꯑꯗꯨ ꯐꯔꯦ ꯑꯗꯨ ꯐꯔꯕ ꯃꯇꯨꯡꯗ ꯑꯗꯨꯝ ꯑꯁꯤ ꯁꯥꯏꯅꯥꯗꯨ ꯍꯧꯔꯦꯕ
ꯎꯝ ꯎꯝ ꯎꯝ
ꯑꯩꯗꯤ ꯑꯗꯨ ꯑꯁꯤꯒꯤ ꯅꯁꯥ ꯅꯁꯥ ꯄꯣꯂꯤꯞꯁ ꯍꯥꯏꯕꯗꯣ ꯍꯥꯏꯗꯤ ꯐꯥꯔꯁ ꯊꯣꯛꯄ ꯅꯨꯃꯤꯠꯗꯤ ꯑꯩꯗꯤ ꯀꯔꯤꯔꯥ ꯍꯥꯏꯅ ꯑꯩ ꯈꯪꯗꯕꯒꯤꯀꯣ ꯑꯩ ꯈꯪꯗꯕꯒꯤ ꯁꯤ ꯄ꯭ꯂꯥꯀꯔꯅ ꯑꯗꯨꯝ ꯂꯧꯊꯣꯛꯒꯦ ꯇꯧꯔꯝꯕꯅꯤ ꯍ‌ꯦ ꯑꯩꯗꯣ
ꯍꯦ ꯉꯥꯎꯕ꯭ꯔꯥ ꯅꯪꯁꯨ
ꯑꯩꯗꯤ ꯑꯁ ꯑꯁ ꯑꯗꯨ ꯐꯥꯔꯁꯇꯗꯤ ꯑꯩꯁꯨ ꯑꯗꯨꯒꯤ ꯃꯔꯝꯗ ꯀꯔꯤꯁꯨ ꯈꯪꯗ‌ꯦ ꯑꯗꯨꯒ ꯑꯩꯅ ꯍꯥꯊꯤ ꯍꯥꯊꯤ ꯇꯧꯀꯥꯟꯗ ꯑꯗꯨꯝ ꯊꯣꯂꯛꯑꯦꯕ ꯃꯥꯗꯣ
ꯑꯩ ꯑꯗꯨ ꯑꯁ ꯑ ꯑꯁꯤꯁꯤ ꯀꯔꯤꯔꯥ ꯍꯥꯏꯅ ꯑꯗꯨꯝ ꯍꯣꯏ ꯃꯣꯏ ꯃꯣꯏꯒꯤꯗꯣ ꯑꯗꯨꯝ ꯌꯥꯝ ꯀꯟꯕꯁꯨ ꯑꯣꯏꯗꯦꯅ
ꯍꯣꯏ ꯍꯣꯏ ꯍꯣꯏ
ꯑꯗꯨꯒꯤ ꯑꯗꯨꯝ ꯑ ꯁꯤꯗꯤ ꯑꯗꯨꯝ ꯄ꯭ꯂꯥꯛꯀꯔꯅ ꯂꯧꯊꯣꯛꯄ ꯌꯥꯗꯕꯅꯤ ꯍꯥꯏ ꯑꯩꯅ ꯑꯗꯨꯝ ꯑꯩꯈꯣꯏꯒꯤ ꯍꯣꯁꯇꯦꯜꯒꯤ ꯇꯣꯏꯂꯦꯠꯇ ꯆꯠꯂꯒ ꯃꯤꯔ ꯑꯆꯧꯕ ꯂꯩꯌ‌ꯦꯕ ꯑꯗꯨꯗ ꯑꯗꯨꯝ ꯂꯧꯊꯣꯛꯒꯦꯗ ꯑꯗꯣ ꯏꯗꯨ ꯈꯔ ꯈꯔ ꯊꯣꯛꯑꯦꯕꯀꯣ
ꯑꯥ ꯑꯥ
ꯑꯗꯨ ꯏ ꯊꯣꯛꯄꯗꯒꯤ ꯑꯣꯏꯔꯝꯃꯅꯤ ꯑꯩꯒꯤ ꯀꯣꯛꯀꯨꯝꯕꯗꯨ ꯌꯥꯝ ꯆꯤꯛꯕꯑꯩ ꯑꯩꯁꯨ ꯂꯩꯔꯛꯒꯤꯗꯨ ꯌꯥꯗ꯭ꯔꯦꯕ꯫
ꯎꯝ
ꯑꯗꯨꯗꯒꯤ ꯑꯣ ꯍꯣꯗꯤ ꯌꯨꯝ ꯐꯦꯃꯤꯂꯤꯗ ꯍꯥꯏꯔꯒ ꯐꯦꯃꯤꯂꯤꯗ ꯍꯥꯏꯔꯒ ꯑꯗꯨꯝ ꯗꯥꯛꯇꯔꯕꯨ ꯑ ꯑꯃ ꯇꯥꯟꯅꯔꯒ ꯑꯗꯨꯝ ꯈꯔ ꯌꯦꯡꯕꯅꯦꯕ
ꯎꯝ ꯎꯝ
ꯐꯥꯔꯁ ꯊꯧꯕꯗꯗꯤ ꯑꯩꯁꯨ ꯈꯪꯗꯕꯩ ꯑꯁꯤ ꯑꯁꯤ ꯀꯔꯤꯔꯥ ꯍꯥꯏꯅ ꯈꯟꯅꯕꯅꯤꯍꯦ ꯍꯣꯏ
ꯄꯣꯂꯤꯞꯁꯇꯣ ꯑꯗꯨꯝ ꯑꯩꯒꯤ ꯅꯥꯇꯣꯟ ꯑꯃꯔꯣꯝꯗ ꯑꯗꯨ ꯌꯦꯡꯉꯗꯤ ꯑꯗꯨꯝ ꯎꯋꯦꯕ꯫
ꯍꯣꯏ ꯍꯣꯏ ꯍꯣꯏ
ꯑꯗꯨꯒꯤ ꯃꯣꯏꯅ ꯍꯥꯏꯕꯗꯣ ꯉꯥꯏꯈꯣ ꯑꯩꯗꯤ ꯍꯧꯖꯤꯛꯇꯤ ꯑꯗꯨꯝꯉꯥꯏ ꯃꯣꯏꯅ ꯍꯥꯏꯕꯗꯣ ꯍꯤꯗꯥꯛ ꯆꯥꯈꯤꯕ ꯆꯥꯔꯒ ꯑꯥꯐꯇꯔ ꯋꯥꯟ ꯃꯟ ꯨꯀꯨꯝꯕꯗ ꯑꯃꯨꯛꯀ ꯂꯥꯛꯑꯣꯅ ꯍꯥꯏꯌꯦ ꯑꯗꯨꯒ ꯑꯗꯨꯗ ꯐꯥꯎ ꯐꯥꯗ꯭ꯔꯗꯤ ꯎꯝ ꯀꯩꯅꯣ ꯑꯝ ꯂꯧꯊꯣꯛꯑꯁꯦ ꯍꯥꯏ
ꯍꯣꯏ ꯍꯣꯏ ꯍꯣꯏ
ꯑꯗꯨꯒꯤ ꯑꯩꯗꯤ ꯍꯣꯏ ꯂꯧꯊꯣꯛꯄꯅ ꯐꯕꯅꯦ꯫
ꯑꯩꯗꯤ ꯑꯩꯁꯨ ꯈꯟꯈ꯭ꯔꯦ ꯍꯧꯖꯤꯛꯇꯤ ꯅꯍꯥꯟꯗꯤ ꯍꯤꯗꯥꯛꯀꯨꯝꯕ ꯀꯔꯤ ꯀꯔꯤꯅꯣ ꯌꯥꯝ ꯇꯧꯔꯝꯕꯗꯣ ꯍꯧꯖꯤꯛ ꯑꯦꯁꯟꯗꯣ ꯐꯨꯠꯂꯤ ꯀꯝꯄꯂꯤꯠ ꯄꯥꯟꯅꯗꯤ ꯐꯥꯗꯧꯕ ꯍꯧꯖꯤꯛ ꯑꯦꯛꯁꯟꯁꯨ ꯐꯖꯅ ꯄꯥꯟ ꯄꯥꯟꯗꯦ ꯑꯗꯨ ꯅꯍꯥꯟꯗꯨ ꯑꯗꯨꯗꯨ ꯈꯠꯇ ꯍꯣꯏ ꯂꯤꯁꯤꯡ ꯀꯨꯟ ꯀꯨꯟꯊ꯭ꯔꯥ